ꯎꯝ
ꯀꯩꯕꯥ
ꯑꯂꯣ
ꯑ ꯇꯥꯏꯌꯦ ꯇꯥꯗ꯭ꯔꯣ
ꯎ ꯐꯔꯦ
ꯎꯝ ꯍꯧꯖꯤꯛꯇꯤ ꯌꯥꯏꯗꯅ ꯉꯁꯥꯏꯗꯤ ꯌꯥꯗꯕꯗꯣ ꯑꯩꯅ ꯉꯁꯥꯏ ꯋꯥꯔꯤ ꯁꯥꯕꯗꯨ ꯀꯔꯤ ꯍꯥꯏꯕꯅꯣ ꯀꯔꯤ ꯍꯥꯏꯕꯅꯣ ꯀꯥꯎꯈ꯭ꯔꯤꯅꯣ ꯅꯪꯕꯨ ꯋꯥꯔꯤ ꯁꯥꯔꯤꯌꯦ ꯑ ꯑꯉꯥꯡ ꯃꯆꯥꯗꯧꯅꯀꯣ ꯍꯥꯏꯗꯤ ꯅꯨꯄꯤꯗꯤ ꯀꯣꯏꯕ ꯍꯩꯔꯒ ꯅꯠꯇꯨ ꯊꯤ ꯀꯦ ꯍꯥꯏꯗꯤ ꯑ ꯅꯠꯇꯨ ꯊꯤꯕꯗꯨ ꯍꯩꯔꯒ ꯌꯨꯝꯗ ꯊꯥꯗꯣꯛꯄ ꯉꯝꯗꯕꯗꯣ ꯑꯗꯨꯗꯤ ꯌꯥꯔꯔꯣꯏ ꯌꯥꯊꫭꯛ ꯌꯥꯗꯕ ꯋꯥꯅꯤ ꯑꯗꯨꯗꯤ ꯑꯣꯏꯊꯣꯛꯇꯕꯅꯦ
ꯑꯗꯨ ꯑꯗꯨꯝ ꯁꯤꯒꯅꯦ ꯇꯣꯉꯥꯟ ꯇꯣꯉꯥꯟꯈ꯭ꯔꯦꯗꯅ
ꯌꯥꯔꯦ
ꯂꯨꯕ ꯅꯠꯇꯦꯕꯅꯤꯅꯦ
ꯑꯗꯨ ꯅꯪꯒꯤ ꯑꯦꯁꯥꯏꯟꯃꯦꯟ ꯇꯧꯕ ꯂꯣꯏꯔꯒ ꯅꯪꯗꯣ ꯑꯃꯨꯛꯀ ꯑꯁ ꯍꯟꯗꯛꯇꯤ ꯈꯨꯟꯗ ꯂꯩꯕ ꯅꯨꯡꯉꯥꯏꯅꯤꯍꯦ
ꯍꯣꯏ ꯍꯣꯏ
ꯊꯕꯤꯒꯨꯝꯕ ꯆꯥꯕꯗꯣ ꯑꯁ ꯑꯁ ꯑꯩꯗꯣ ꯌꯥꯝꯅ ꯅꯤꯡꯁꯤꯡꯂꯛꯑꯦ ꯌꯥꯝ ꯆꯠꯅꯤꯡꯉꯦ
ꯆꯥꯅꯤꯡꯉꯥꯏ ꯂꯥꯛꯈ꯭ꯔꯅ
ꯆꯠꯅꯤꯡꯉꯦ ꯎꯄꯥꯏ ꯂꯩꯇꯦ
ꯑꯩ ꯇꯤ ꯐ꯭ꯂꯥꯏꯠ ꯇꯤꯀꯦꯠ ꯃꯥ ꯀꯛꯄꯤꯒꯦ
ꯀꯛꯄꯤꯌꯣ ꯀꯛꯄꯤꯌꯣ ꯀꯛꯄꯤꯔꯗꯤ ꯂꯥꯛꯑꯅꯤ
ꯂꯆꯁꯦ ꯇꯀ
ꯍꯝ ꯑꯩ ꯄꯥꯏꯕ ꯌꯥꯔꯗꯤ ꯑꯗꯨꯝ ꯄꯥꯏꯔꯒ ꯂꯥꯛꯑꯅꯤ
ꯑꯗꯨ ꯂꯣꯅꯦ ꯑꯗꯨꯝ ꯅꯪꯒꯤ ꯁ꯭ꯀꯨꯜꯁꯨ ꯚꯤꯖꯤꯠ ꯑꯃꯨꯛ ꯇꯧꯅꯤꯡꯉꯥꯏ
ꯍꯝ
ꯅꯤꯡꯁꯤꯡꯅꯕꯅꯦ
ꯉꯜꯂꯤꯗ ꯑꯗꯨꯗꯤ ꯑꯗꯨꯕꯨꯗꯤ ꯑꯩꯅ ꯃꯤ ꯑꯣꯏꯕꯀꯥꯟꯗ ꯑꯃꯨꯛꯀ ꯂꯥꯛꯇꯣꯏꯅꯦ ꯍꯥ ꯍꯥ
ꯍꯧꯖꯤ ꯇꯧꯔꯤꯕ
ꯍꯧꯖꯤꯛꯇꯤ ꯌꯥꯝ ꯉꯜꯂꯤ ꯍꯧꯖꯤꯛꯇꯤ ꯌꯥꯈꯤꯔꯣꯏ
ꯍꯧꯖꯤꯛꯁꯨꯨꯝ ꯃꯤꯅꯤꯅ
ꯀꯩꯕ
ꯍꯧꯖꯤꯛ ꯁꯨꯝ ꯃꯤꯅꯦꯕ
ꯍꯧꯖꯤꯛꯁꯨ
ꯃꯤꯅꯦꯕ
ꯍꯧꯖꯤꯛꯇꯤ ꯃꯤ ꯑꯣꯏꯗ꯭ꯔꯤꯌꯦ ꯑꯩꯗꯣ
ꯉ ꯑꯣꯏꯕ꯭ꯔꯥ
ꯍꯧꯖꯤꯛꯇꯤ ꯌꯦꯔꯨꯝꯒꯨꯝꯅ ꯃꯤ ꯑꯣꯏꯅꯤꯡꯉꯥꯏ ꯌꯦꯔꯨꯝꯒꯨꯝꯅ ꯌꯦꯔꯨꯝ ꯃꯥ ꯀꯣꯚꯔꯗꯨꯣ ꯑꯗꯨꯗꯅ ꯑ ꯑꯣꯞꯁꯤꯜꯂꯒ ꯂꯩ ꯏꯔꯤ
ꯑꯗꯨꯑꯣꯏꯔꯁꯨ
ꯊꯨꯒꯥꯏꯗ꯭ꯔꯤꯕ ꯑꯗꯨ ꯊꯨꯒꯥꯏꯕ ꯀꯥꯟꯗ ꯑꯗꯨꯝ ꯂꯥꯛꯇꯣꯏꯅꯦ
ꯀꯥꯏꯔꯗꯤ ꯀꯥꯏꯅꯤꯅꯦ
ꯊꯨꯒꯥꯏꯔꯗꯤ ꯀꯥꯏꯔꯣꯏ
ꯊꯨꯒꯥꯏꯔꯒ ꯐꯥꯕ ꯂꯩꯇꯅ
ꯑꯗꯨ ꯊꯨꯒꯥꯏꯔꯕ ꯐꯥꯎꯕ ꯂꯩꯕꯗꯨꯗꯤ ꯌꯦꯔꯨꯝꯁꯨ ꯀꯣꯛꯑꯒ ꯃꯥ ꯃꯥꯒꯤ ꯃꯄꯤ ꯊꯣꯛꯑꯒ ꯄꯤꯗꯒꯤ ꯑꯗꯨꯃꯥꯏꯅ ꯑꯩꯈꯣꯏꯒꯤ ꯑꯗꯨꯃꯛ ꯊꯤꯕꯗꯨꯗꯤ ꯑꯗꯨꯅ ꯍꯦꯟꯅ ꯀꯥꯟꯅꯕꯗꯨꯗꯤ ꯑꯗꯨꯃꯥꯏꯅ ꯑꯣꯏꯗꯣꯏꯅꯦ ꯀꯩꯅꯣ ꯍꯧꯖꯤꯛꯇꯤ ꯅꯥꯎꯔꯤꯕ
ꯇ ꯃꯤꯦꯟꯗꯤ ꯆꯠꯈ꯭ꯔꯦꯗꯅ ꯑꯗꯨ ꯑꯣꯏꯁꯨ ꯗ꯭ꯔꯣ ꯗ꯭ꯔꯣ ꯆꯥꯕꯅ ꯐꯥꯏꯗꯅ ꯆꯪꯈꯤꯗꯦ
ꯎꯝ ꯌꯥꯔꯣꯏ ꯌꯨꯝꯗ ꯃꯤ ꯑꯝꯇ ꯂꯩꯇ꯭ꯔꯣ ꯉꯁꯤꯁꯦ
ꯌꯥꯝ ꯂꯩꯦ
ꯍꯣꯏ ꯅꯠꯇ꯭ꯔꯒ ꯃꯤ ꯃꯌꯥꯝ ꯇꯨꯝꯅꯈ꯭ꯔꯕꯣ
ꯍꯣꯏ ꯂꯥꯏ ꯂꯥꯛꯇꯥꯕꯀꯣ
ꯑꯁ ꯇꯃꯩ ꯉꯣꯡꯁꯦ ꯂꯥꯏ ꯂꯥꯛꯇꯕ ꯉꯥꯛꯇ ꯑꯁꯤ ꯃꯩꯁꯤꯁꯨ ꯂꯣꯏꯔꯦꯍꯦ
ꯐꯝ ꯂ ꯊꯝꯅꯤꯡꯉꯥꯏ ꯃ ꯐꯥꯝ ꯂꯩꯇꯕꯒꯤ ꯄ꯭ꯔꯤꯄꯦꯗ
ꯎꯝ ꯍꯣꯏ ꯑꯗꯨꯝ ꯁꯥꯟꯅꯩꯌꯦ ꯑꯩ ꯂꯥꯏꯔꯤꯛ ꯄꯥꯗꯦ
ꯈꯃꯒꯦ ꯃꯣꯕꯥꯏꯜ ꯂꯩꯖꯦꯟꯗꯣ
ꯎꯝ ꯃꯥꯅꯤ
ꯑ ꯁꯦꯡꯃ
ꯍꯣꯏ ꯁꯕꯨꯅꯦ ꯑꯗꯨꯝ ꯁꯥꯟꯅꯔꯒ ꯂꯩꯌꯦ ꯅꯍꯥꯟꯗꯒꯤ ꯑꯩꯅ ꯆꯪꯕꯗꯣ ꯑꯩꯒꯤ ꯑꯝꯇ ꯑꯩꯒꯤ ꯇꯧꯗ꯭ꯔꯤ ꯑꯗꯨ ꯑꯗꯨ ꯁꯥꯟꯅꯔꯒ ꯑꯗꯨꯝ ꯂꯩꯌꯦ ꯊꯋꯥꯏ ꯅꯨꯡꯉꯥꯏꯇ꯭ꯔꯦ ꯑꯗꯨ ꯁꯥꯟꯅꯒꯅꯤ ꯍꯥ ꯍꯥ ꯄꯥꯈꯜ ꯅꯨꯡꯉꯥꯏꯇꯦ ꯑꯗꯨ ꯁꯥꯟꯅꯒꯅꯤ ꯄꯥꯈꯠꯂꯦ ꯑꯗꯨ ꯆꯥꯟꯅꯒꯅꯤ ꯑꯗꯨꯝ ꯁꯥꯟꯅꯔꯒ ꯂꯩꯕꯅꯦ
ꯑꯣꯏꯩꯅ ꯃꯁꯤꯡꯁꯤꯡꯅ ꯈꯪꯅꯩ ꯍꯧꯖꯤꯛ ꯈꯪꯉꯤꯅꯦ ꯅꯪ ꯒꯦꯝ ꯁꯅꯥꯑꯦꯅ
ꯅꯪ ꯁꯥꯟꯅꯗ꯭ꯔꯣ
ꯇꯣꯛꯈꯔꯦ
ꯅꯍꯥꯟꯗꯤ ꯁꯥꯟꯅꯕ꯭ꯔꯥ
ꯍꯣꯏ
ꯑꯗꯨ ꯁꯥꯟꯅꯕꯗꯨ ꯅꯪ ꯍꯩꯕ꯭ꯔꯥ
ꯎꯝ ꯍꯥꯏꯌꯦ ꯑꯗꯨꯝ ꯇꯥꯏ ꯄꯥꯁꯀꯤ ꯁꯅꯥꯕꯅꯤꯗ ꯍꯥꯏ ꯍꯥꯏ ꯐ ꯍꯥꯏ ꯇ ꯋꯥ ꯅ ꯑꯗꯨ
ꯎꯝ
ꯇꯥꯏꯝ ꯋꯦꯁ ꯌꯥꯝ ꯇꯥꯎꯈ꯭ꯔꯦ ꯁꯥꯟꯅꯕ
ꯍꯣꯏ ꯑꯗꯨ ꯃꯇꯝ ꯌꯥꯝ ꯃꯥꯡꯍꯟꯕꯅꯦ ꯃꯇꯝꯕꯨꯗꯤ ꯑꯁ ꯈꯪꯗꯦ ꯋꯥꯈꯠꯂꯦ ꯑꯗꯨꯕꯨ ꯑꯩꯁꯦ ꯄꯥꯕꯁꯨꯨꯡ ꯉꯝ ꯉꯝꯗꯦ ꯂꯥꯏꯔꯤꯛꯁꯨ ꯀꯃꯥꯏꯅ ꯇꯧꯗꯣꯏꯅꯣ ꯈꯪꯗꯦ ꯑꯩꯅ ꯅꯍꯥꯟ ꯑꯣꯖꯥ ꯑꯣꯏꯔꯤꯉꯥꯏꯗꯗꯤ ꯑꯉꯥꯡꯁꯤꯡꯕꯨ ꯌꯥꯝ ꯉꯥꯛꯑꯦ ꯅꯣꯏꯁꯦ ꯂꯥꯏꯔꯤꯛ ꯄꯥꯝꯃꯟꯗꯅ ꯀꯥꯏꯅ ꯍꯧꯖꯤꯛꯇꯤ ꯑꯩꯅ ꯑꯣꯏꯅ ꯇꯥꯔꯦ
ꯑꯣ
ꯄꯦꯜꯂꯕꯅꯦ
ꯅꯣꯏ ꯑꯣꯖꯥ ꯁꯤꯡꯕꯨ ꯋꯥꯔꯤ ꯁꯅꯥꯕ꯭ꯔꯣ
ꯀꯩꯕꯥ
ꯅꯣꯏ ꯑꯣꯖꯥ ꯁꯤꯡꯗꯣ
ꯍꯣꯏ ꯑꯗꯨꯝ ꯋꯥꯔꯤ ꯁꯥꯟꯅꯩꯌꯦ ꯑꯗꯨꯕꯨ ꯃꯣꯏꯁꯦ ꯑꯩꯈꯣꯏꯅ ꯍꯟꯗꯛꯇꯤ ꯁꯥꯟꯅꯗꯦ ꯅꯍꯥꯟꯕꯨꯗꯤ ꯑꯩꯩꯅ ꯍꯥꯟꯅ ꯂꯥꯛꯄꯛꯄ ꯀꯥꯟꯗꯗꯤ ꯑꯗꯨꯝ ꯁꯥꯟꯅꯩ
ꯑꯣ ꯃꯤꯁ ꯇꯧꯋꯦ ꯍꯥꯏꯕꯅꯤ ꯍꯥꯏꯇꯕꯅꯦ
ꯍꯥꯏꯕꯨꯗꯤ ꯍꯥꯏꯌꯦꯕ ꯑꯗꯨꯕꯨ ꯃꯤꯑꯣꯏꯕ ꯑꯣꯏꯕꯅꯤꯅ ꯑꯗꯨꯕꯨꯗꯤ ꯇꯧ ꯑꯁꯦꯡꯀꯤ ꯇꯧꯕ꯭ꯔꯥ ꯅꯠꯇ꯭ꯔꯒ ꯇꯧꯗꯕ꯭ꯔꯥꯗꯤ ꯈꯪꯗ꯭ꯔꯦ
ꯅꯣꯏ ꯂꯩꯃꯤꯟ ꯈꯪꯒꯅꯤꯗꯅ
ꯀꯩꯕ
ꯂꯩꯃꯤꯟꯕꯒꯤꯅꯤꯅ ꯈꯪꯒꯅꯤꯗ
ꯑꯁ ꯑꯃ ꯈꯪꯗꯦ ꯑꯗꯨ ꯅꯪꯒꯤ ꯅꯨꯄꯤꯕꯨꯁꯨ ꯑꯁꯤ ꯄꯥꯏꯌꯣ ꯍꯥꯏꯌꯣ
ꯋꯥ ꯍꯥꯏꯅꯤꯡꯉꯥꯏ ꯂꯩꯕꯔꯣꯅꯦ
ꯀꯩꯕ ꯃꯥꯁꯨ ꯀꯩꯅꯣ ꯃꯩꯇꯩꯂꯣꯟ ꯈꯪꯂꯝꯅꯤꯅ
ꯍꯣꯏ
ꯑꯗꯨꯗꯤ ꯑꯗꯨꯝ ꯋꯥꯔꯤ ꯁꯥꯕ ꯌꯥꯏꯅꯦ ꯍꯣꯔꯦꯟ ꯍꯣꯔꯦꯟ ꯑꯃꯨꯛꯀ ꯀꯣꯜ ꯇꯧꯔꯛꯀꯥꯟꯗ ꯁꯥꯎꯅꯗꯅꯤꯡꯉꯥꯏ
ꯅꯕꯥꯅꯤ ꯏꯪꯅ ꯆꯤꯛꯅ ꯋꯥꯔꯤ ꯁꯥꯕ ꯌꯥꯒꯅꯤꯕ
ꯔꯣꯃꯦꯟꯇꯤꯛ
ꯑꯩ ꯑꯃꯔꯛ ꯍꯥꯏꯗꯤ ꯍꯥꯏꯕꯅꯤ ꯑꯗꯣ ꯃꯥ ꯃꯔꯨꯞ ꯌꯥꯝꯕꯒꯤꯀꯣ
ꯀꯩꯕ
ꯃꯥꯒꯤ ꯃꯔꯨꯞ ꯈꯪꯗꯦ ꯌꯥꯟꯃꯟ ꯇꯥꯗꯦ ꯃꯥꯕꯨ
ꯃꯔꯨꯞ ꯌꯥꯝ ꯃꯔꯨꯞ ꯌꯥꯝꯃꯗꯤ ꯌꯥꯏꯅ ꯐꯩꯅ
ꯃꯔꯨꯞ ꯌꯥꯝꯃꯦ ꯍꯥꯏꯕꯗꯤ ꯑꯗꯨꯒꯨꯝꯕ ꯅꯠꯇꯕ
ꯍꯥꯏꯗꯤ ꯊꯕꯛ ꯌꯥꯝꯃꯦ ꯍꯥꯏꯕ꯭ꯔꯣ
ꯊꯕꯛ ꯁꯨꯅꯤ ꯑꯗꯨ ꯑꯣꯏꯔꯁꯨ ꯃꯥꯒꯤ ꯔꯨꯝꯃꯦꯗꯀꯣ
ꯑꯥ
ꯈꯟ
ꯑꯥ ꯑꯥ ꯃꯤ ꯌꯥꯝꯕꯤꯒꯤ ꯍꯥꯏꯔꯣ ꯃꯥꯒꯤ ꯀꯥꯗ ꯑꯥ ꯑꯥ ꯑꯥ ꯑꯥ ꯑꯥ ꯑꯩ ꯒ꯭ꯌꯥꯟ ꯇꯥꯔꯦ ꯃꯌꯨ ꯃꯥꯒꯤ ꯃꯔꯨꯞ ꯌꯥꯝꯕ ꯍꯥꯏꯁꯦ ꯅꯪꯅ ꯍꯥꯏꯁꯦ ꯒꯦꯟ ꯇꯥꯖꯔꯦ
ꯑꯩꯅ ꯍꯩꯇꯕꯒꯤꯔꯣ
ꯑ ꯍꯥꯏꯗꯤ ꯑꯩꯅ ꯑ ꯑꯇꯣꯞꯄꯗ ꯑꯣꯏꯅ ꯂꯧꯕ ꯑꯗꯨꯒꯤꯅꯤꯗ
ꯑꯩ ꯑꯃꯨꯛꯀ ꯍꯩꯕꯤꯒꯦ ꯍꯩꯒꯦꯗ ꯍꯥꯏ
ꯍꯣꯏ ꯑꯃꯨꯛꯀ ꯍꯥꯏꯌꯣ ꯍꯥꯏꯗꯤ ꯎꯝ ꯃꯤꯅ ꯇꯨꯝꯅꯕ ꯀꯥꯟꯗꯁꯨ ꯇꯧꯕ ꯌꯥꯏꯅ ꯅꯠꯇ꯭ꯔꯒ ꯃꯤ ꯇꯨꯃꯤꯟ ꯇꯨꯝꯃꯤꯟ ꯂꯩꯕ ꯀꯥꯟꯗ ꯑꯗꯨ ꯃꯥꯗꯤ ꯀꯗꯥꯏ ꯂꯩꯕ꯭ꯔꯣ ꯀꯥꯏ ꯂꯩꯒꯦ ꯃꯥꯗꯣ ꯍꯜꯂꯣ ꯇꯥꯕꯔꯣ ꯍꯜꯂꯣ ꯅꯈꯣꯟ ꯇꯥꯗ꯭ꯔꯦ ꯑꯝꯇ ꯇꯥꯗ꯭ꯔꯦ ꯇꯥꯗ꯭ꯔꯦ ꯇꯥꯗ꯭ꯔꯣꯏ ꯑꯝꯇ ꯇꯥꯗ꯭ꯔꯦ ꯅꯨꯡꯉꯥꯏꯇꯕ ꯆꯥꯠꯂꯣ
ꯑ
ꯑꯩꯗꯤ ꯇꯥꯖꯔꯣꯏ ꯅꯪꯗꯤ ꯇꯥꯕ꯭ꯔꯣ ꯇꯥꯕ꯭ꯔꯣ ꯍꯧꯖꯤꯛꯇꯤ ꯀꯩꯒꯤꯅꯣꯅꯦ ꯅꯦꯠꯋꯥꯛꯛꯁꯦ ꯌꯥꯝ ꯅꯨꯡꯉꯥꯏꯇꯕꯁꯦ ꯑꯩꯉꯣꯟꯗ ꯏꯔ ꯅꯠꯇ꯭ꯔꯒ ꯅꯪꯉꯣꯟꯗ ꯏꯔꯥ ꯈꯪꯗ꯭ꯔꯦꯉꯣ
ꯑ
ꯌꯥꯗ꯭ꯔꯦ ꯑꯝꯇ ꯃꯤꯅꯤꯠ ꯄꯨꯗꯤ ꯋꯥꯠꯂꯤ ꯃꯤꯅꯤꯠ ꯃꯤꯅꯤꯠ ꯑꯃ ꯑꯁꯤ ꯅꯦꯠꯋꯥꯛꯁꯤꯁꯨ ꯀꯣ ꯌꯥꯗ꯭ꯔꯕꯅꯦ ꯀꯩꯒꯤꯅꯣ ꯈꯪꯗꯦ ꯑꯗꯨꯝ ꯇꯠꯂꯦ ꯀꯃꯥꯏꯅꯅꯣ ꯑꯩꯉꯣꯟꯗꯗꯤ ꯑꯗꯨꯝ ꯌꯥꯎꯔꯒ